ꯍꯜꯂꯣ
ꯑꯁ ꯃꯈꯣꯟ ꯇꯥꯏꯌꯦ ꯀꯩꯗꯧꯔꯤꯒꯦ
ꯇꯥꯕ꯭ꯔꯣ ꯇꯥꯗꯕ꯭ꯔꯣ
ꯇꯥꯏꯌꯦ ꯇꯥꯗꯕ꯭ꯔꯣ
ꯌꯦ ꯁꯨꯝ ꯂꯩꯌꯦ ꯇꯥꯏꯌꯦ ꯇꯥꯏꯌꯦ
ꯑꯩꯁ ꯑꯩꯌꯩꯌꯩꯌꯦ ꯑꯁ ꯅꯨꯡꯉꯥꯏꯔꯤ ꯍꯥꯏꯕ ꯇꯥꯔꯦꯗꯅ ꯑꯁ ꯅꯨꯡꯉꯥꯏꯇꯦꯗ ꯍꯟꯗꯛꯇꯤ ꯊꯕꯛ ꯇꯧꯕꯒꯤ ꯃꯈꯣꯟ ꯀꯩꯀꯥꯗꯨ ꯌꯥꯝ ꯀꯜꯂꯦꯕ ꯑꯗꯨꯒꯤ
ꯑꯣ ꯑꯗꯨ ꯅꯪ ꯈꯨꯨꯟꯗꯂ ꯍꯣꯏ ꯂꯣꯏꯔꯦ ꯍꯜꯂꯛꯑꯒ ꯌꯨꯝꯗ ꯂꯩꯌꯦ
ꯑꯣ
ꯈꯨꯟꯗ ꯂꯩꯕꯅꯤꯅ ꯎꯄꯥꯏ ꯂꯩꯇꯦ ꯑꯩꯈꯣꯏꯗꯤ
ꯏꯁ ꯈꯨꯟꯗ ꯂꯩꯕꯁꯤꯡꯅ ꯅꯨꯡꯉꯥꯏꯔꯦ ꯏꯪꯕ ꯃꯐꯝ ꯆꯠꯄ ꯂꯩ ꯐꯥ ꯌꯥꯏꯌꯦꯗꯅ ꯈꯨꯟꯗ ꯂꯩꯕꯗꯤ ꯑꯁꯤꯗꯗꯤ ꯏꯪꯕ ꯃꯐꯝꯁꯨ ꯆꯠ ꯄ ꯌꯥꯗꯦ ꯃꯐꯝꯁꯨ ꯂꯩꯇꯦ ꯀꯩꯗꯧꯔꯨꯅꯤ
ꯏꯪ ꯏꯪꯗꯤ ꯏꯪꯉꯦ ꯑꯗꯨ ꯑꯣꯏꯔꯁꯨ ꯑꯁ ꯂꯝꯕꯤꯗꯤꯀꯣ ꯍꯥꯏꯔꯨꯅꯨ ꯆꯠꯄ ꯌꯥꯗ꯭ꯔꯦ
ꯅꯣꯡ ꯇꯥꯕ꯭ꯔꯣ ꯉꯁꯤ
ꯑꯣ ꯉꯔꯥꯡ ꯑꯁ ꯐꯖ ꯀꯟꯅ ꯆꯨꯌꯦ ꯉꯔꯥꯡ ꯑꯍꯤꯡꯗꯣ ꯑꯗꯨꯒꯤ ꯂꯝꯕꯤꯗꯤ ꯑꯁ ꯌꯥꯗ꯭ꯔꯦ ꯃꯤ ꯃꯤꯒꯤ ꯂꯝꯕꯤ ꯃꯥꯟꯗ꯭ꯔꯦ
ꯑꯣ
ꯖꯦꯁꯤꯕꯤ ꯑꯣꯏꯅ ꯆꯠꯒꯗꯕꯅꯤ ꯈꯣꯏ ꯂꯝꯕꯤꯖꯤꯗꯤ
ꯎꯝ ꯂꯝꯕꯤ ꯁꯦꯝꯕꯤꯗꯕꯅꯤꯅꯀꯣ
ꯍꯣꯏ ꯁꯦꯝꯕꯤꯗꯝꯃꯤꯅ ꯎꯄꯥꯥꯏ ꯂꯩꯇꯦ
ꯇꯣꯂꯣꯞ ꯆꯥꯕꯁꯤꯡꯁꯨ ꯍꯦꯟꯅ ꯑꯃꯨꯛ ꯄꯩꯁꯥ ꯄꯤꯊꯣꯛꯅꯤꯡꯗꯦ ꯆꯥꯕꯁꯤꯡꯅ ꯋꯥ-ꯑꯦ ꯆꯥꯗꯕꯁꯤꯡꯅ ꯋꯥꯔꯦ
ꯍꯣꯏ ꯀꯩ ꯏꯟꯁꯥꯡ ꯆꯥꯔꯒꯦ
ꯑꯩꯁꯦ ꯉꯁꯤꯁꯦ ꯕ꯭ꯔꯣꯏꯂꯔ ꯊꯣꯡꯉꯒ ꯆꯥꯏ ꯉꯔꯥꯡꯒꯤꯅꯤꯗ
ꯑꯁ ꯌꯥꯝ ꯍꯥꯎꯋꯦꯀꯣ ꯀꯅꯥ ꯀꯅꯥ ꯂꯩꯒꯦ ꯅꯊꯟꯇꯔꯣ
ꯍꯧꯖꯤꯛꯇꯤ ꯏꯊꯟꯗꯅꯤꯗ ꯏꯅꯥꯎ ꯅꯨꯄꯤꯗꯤ ꯋꯥꯁꯔꯨꯝꯗ ꯆꯠꯈꯤ
ꯑꯣ ꯅꯥꯎꯅꯨꯄꯤ ꯕꯥꯅꯤ ꯂꯩꯃꯤꯟꯅꯕ꯭ꯔꯣ
ꯍꯣꯏ
ꯅꯥꯎ ꯅꯨꯄꯤ ꯍꯥꯏꯁꯦ ꯅꯪꯒꯤ ꯃꯈꯥꯗ ꯑꯃ ꯂꯩꯕꯗꯨꯔꯣ
ꯅꯠꯇꯦ ꯑꯗꯨꯗꯤ ꯃꯥꯒꯤ ꯊꯕꯛ ꯃꯐꯝꯗ ꯂꯩꯈ꯭ꯔꯦ ꯊꯕꯛ ꯇꯧꯕꯅꯤꯅ
ꯑꯣ ꯅꯣꯏ ꯅꯆꯤꯜ ꯏꯅꯥꯎ ꯀ꯭ꯌꯥꯔꯣ
ꯃꯔꯤꯅꯦ ꯅꯨꯄꯤ ꯑꯍꯨꯝ ꯅꯨꯄꯥ ꯑꯃꯅꯦꯗꯅ
ꯑꯣ ꯅꯨꯄꯥꯕꯨꯗꯤ ꯃꯁꯛ ꯈꯪꯗ꯭ꯔꯦ ꯅꯨꯄꯤ ꯑꯃꯕꯨꯁꯨ ꯃꯁꯛ ꯈꯪꯗꯦ ꯑꯗꯣ ꯅꯪꯒ ꯅꯥꯎ ꯄꯤ ꯑꯃꯒꯗꯨꯗꯤ ꯈꯪꯉꯦ
ꯑꯩ ꯑꯩ ꯐꯥꯅꯁꯛ ꯐꯖꯅ ꯍꯧꯖꯤꯛ ꯑꯩꯁꯦ ꯐꯖꯅ ꯅꯤꯡꯁꯤꯡꯕ ꯉꯝꯗ꯭ꯔꯦ ꯎꯔꯗꯤ ꯈꯪꯒꯅꯤ ꯑꯗꯣ ꯀꯩꯅꯣ ꯃꯤꯁꯤꯡꯗꯣ ꯀꯩ ꯀꯩꯅꯣ ꯑꯩ ꯑꯁꯤ ꯀꯅꯥꯅꯣ ꯑꯁꯤ ꯀꯅꯥꯅꯣ ꯍꯥꯏꯕꯗꯣ ꯈꯟꯊꯣꯛꯄ ꯉꯝꯗꯦ
ꯑ ꯀꯣꯏ ꯌꯥꯕꯒꯤꯅꯦꯗꯣ
ꯎꯝ ꯌꯥꯑꯦꯕ
ꯀꯥꯎꯒꯜꯗꯤꯕ ꯑꯩꯈꯣꯏꯗꯤ ꯑꯍꯟ ꯑꯣꯏꯔꯦ ꯑꯗꯨꯒꯤꯅꯦ
ꯑꯍꯥꯟꯕ ꯑꯣꯏꯔꯦ ꯀꯗꯥꯏꯗꯒꯤ ꯑꯍꯟ ꯑꯣꯏꯔꯒ ꯄꯩꯁꯥꯁꯨ ꯊꯣꯛꯇ꯭ꯔꯤ ꯍꯧꯖꯤꯛꯐꯥꯎ
ꯍꯥꯏ ꯑꯗꯨ ꯑꯩꯁꯨꯅꯦ ꯄꯩꯁꯥ ꯊꯣꯛꯅꯤꯡꯉꯥꯏ ꯃꯐꯝꯁꯨ ꯂꯩꯇꯦ
ꯎꯝ ꯅꯣꯏꯗꯤ ꯈꯣꯟꯗ ꯂꯩꯕꯅꯤꯅ ꯇꯨꯏꯁꯟ ꯀꯩꯀꯥ ꯂꯧꯋꯣꯗꯅ
ꯂꯧꯗꯦꯗ ꯍꯟꯗꯛ ꯈꯛꯇ ꯂꯥꯛꯅꯤ ꯑꯩꯁꯨ ꯈꯨꯨꯟꯗ
ꯑꯣ
ꯈꯪꯗꯦ ꯒ꯭ꯌꯥꯟ ꯇꯥꯗ꯭ꯔꯦ ꯄꯩꯁꯥ ꯊꯣꯛꯄ ꯃꯐꯝ ꯂꯩꯇꯕꯒꯤ
ꯑꯗꯨꯅꯤ ꯄꯩꯁꯥ ꯊꯣꯛꯑꯗꯤꯀꯣ ꯑꯁ ꯅꯍꯥꯟꯅ ꯀꯣꯏꯕ ꯆꯠ ꯆꯠꯂꯒ ꯂꯩꯔꯅꯤ ꯑꯁ ꯅꯪ ꯀꯣꯜ ꯇꯧꯔꯛꯄꯒꯤ ꯌꯥꯝꯅ ꯊꯕꯛ ꯀꯩꯀꯥ ꯂꯣꯏꯅ ꯇꯣꯛꯈ꯭ꯔꯦ ꯌꯥꯝ ꯐꯩꯅꯦ ꯉꯁꯥꯏꯅ ꯅꯪ ꯑꯅꯧꯕ ꯇꯧꯔꯗꯤ ꯐꯥꯗꯣꯏꯕ ꯅꯪꯅ ꯇꯧꯔꯛꯀꯦ ꯍꯥꯏꯕ ꯃꯇꯝꯗꯣ ꯑꯩꯗꯣ ꯑ ꯍꯧ ꯀꯩꯅꯣ ꯆꯥꯛ ꯊꯣꯡꯉꯒ ꯂꯣꯏꯕꯅꯦꯕ ꯑꯗꯨꯒꯤ ꯋꯥꯁꯔꯨꯝ ꯋꯥꯁ ꯀꯩꯀꯥ ꯇꯧꯅꯤꯡꯕ
ꯍꯣꯏ ꯑꯁ ꯍꯥꯏꯔꯅꯣ ꯑꯩꯁꯨ ꯇꯧ ꯇꯧꯒꯦ ꯈꯟꯅꯤꯕ ꯉꯁꯥꯏꯗꯣ ꯑꯗꯣ ꯏꯃꯥꯅ ꯊꯕꯛ ꯑꯃꯨꯛ ꯄꯤꯌꯦ ꯑꯃꯅ ꯑꯃꯨꯛ ꯊꯕꯛ ꯄꯤꯌꯦ ꯑꯗꯨ ꯃꯊꯛꯇ ꯑꯃꯨꯛꯀꯥ ꯑꯗꯨꯒꯤ ꯑꯩꯈꯣꯏ ꯈꯨꯟꯁꯦ ꯍꯟꯗꯛ ꯑꯝ ꯚꯦꯔꯔ ꯀꯦꯝ ꯀꯩꯅꯣ ꯇꯧꯔꯤꯕ ꯑꯗꯨꯒꯤ
ꯑꯣ ꯇꯧꯕ꯭ꯔꯣ ꯑꯩꯈꯣꯏꯗꯤ
ꯑꯣꯍꯣꯏ ꯑꯍꯣꯏ ꯅꯣꯏ ꯀꯦꯟꯁꯦꯜ ꯇꯧꯋꯦ ꯍꯥꯏꯅ ꯇꯥꯔꯦ ꯑꯩꯈꯣꯏ ꯈꯨꯟꯗꯤ ꯉꯁꯤ ꯀꯥ ꯅꯨꯃꯤꯠ ꯑꯍꯨꯝ ꯂꯩꯒꯗꯕ ꯃꯥꯜꯂꯦ
ꯎꯝ ꯑꯍꯨꯝ ꯈꯛꯇ
ꯍꯣꯏ ꯑꯍꯨꯝ ꯕꯥꯏꯕꯦꯜ ꯀꯦꯝꯅꯦ ꯕꯤ ꯕꯤ ꯑꯁ ꯅꯠꯇꯦꯕ ꯑꯗꯨꯒꯤ ꯑꯍꯨꯝ ꯈꯛ ꯇꯅꯤꯍꯥ ꯑꯦꯝ ꯀꯦꯝ ꯑꯃꯨꯛ ꯂꯩꯔꯦ ꯃꯣꯏꯗꯤ ꯑꯩꯈꯣꯏ ꯈꯨꯟꯗꯤ ꯃꯤ ꯌꯥꯝꯗꯕꯅꯤꯅꯀꯣ
ꯌꯥꯏꯗ ꯑꯗꯨꯝ ꯌꯥꯏꯗ
ꯁꯦꯛꯁꯟꯒꯨꯝꯕ ꯄꯥꯛ ꯈꯥꯏꯅꯤꯉꯥꯏꯁꯨ ꯂꯩꯇꯕꯅꯤꯅ
ꯑꯣ ꯁ‌ꯦꯛꯁꯟ ꯈꯥꯏꯗ꯭ꯔꯦ
ꯅ‌ꯣꯏ ꯈꯨꯟꯗꯤ ꯃꯤ ꯌꯥꯝ ꯑꯣ ꯁꯦꯛꯁꯟ ꯈꯥꯏꯌꯦ ꯑꯗꯨ ꯑꯣꯏꯔꯁꯨ ꯌꯥꯝ ꯈꯥꯏꯗ꯭ꯔꯦꯕ ꯑꯍꯨꯝ ꯈꯛ ꯇꯅ‌ꯦꯕ ꯁ‌ꯦꯛꯁꯟꯗ‌ꯣ
ꯑꯣ ꯑꯣ ꯌꯥꯏꯗ ꯑꯅꯤ ꯈꯛꯇꯁꯨ ꯑꯗꯨꯝ ꯈꯥꯏꯕ ꯌꯥꯏꯗ ꯀꯩꯁꯨ ꯀꯥꯏꯗꯦꯗ
ꯅꯣꯏ ꯈꯨꯟꯗꯤ ꯃꯤ ꯌꯥꯝꯕꯅꯤꯅ ꯅꯨꯡꯉꯥꯏꯔꯝꯒꯅꯤ
ꯎꯝ ꯌꯥꯝꯃꯦ ꯑꯩꯈꯣꯏꯗꯤ ꯌꯥꯝꯃꯁꯨ ꯑꯁ ꯎꯝ ꯌꯥꯝꯕꯗꯨꯗ ꯑꯗꯨꯗ ꯂꯣꯏꯅ ꯂꯩꯔꯗꯤꯀꯣ ꯍꯦꯟꯅ ꯌꯥꯝꯗꯣꯏꯕ ꯂꯣꯏꯅ ꯑꯃꯨꯛ ꯂꯩꯔꯣꯏ ꯈꯔ ꯅꯍꯥꯔꯣꯟ ꯀꯩꯀꯥ ꯒꯨꯟꯗꯥ ꯀꯩꯀꯥ ꯂꯩꯗꯅ